ꯍꯥꯜꯂ‌ꯣ
ꯑꯁ ꯇꯥꯕ꯭ꯔꯣ ꯍꯣꯏꯅꯦ
ꯍꯥꯏꯅꯦ
ꯏꯪꯒ꯭ꯔꯥꯖꯤꯒ ꯌꯥꯝ ꯅꯞꯄꯦꯅꯦ
ꯑꯗꯨ ꯅꯞꯀꯅꯨ ꯍꯥꯏꯕꯅꯦꯕ ꯑꯗꯨ ꯀꯥꯎꯒꯅꯨ ꯍꯥꯏꯕ
ꯑꯁ ꯉꯔꯥꯡ ꯉꯔꯥꯡꯁꯦ ꯎꯝ ꯃꯔꯨꯞ ꯑꯃꯁꯦ ꯑꯩꯕꯨ ꯍꯦꯛ ꯄꯥꯏꯈꯠ ꯑꯩꯅ ꯍꯦꯛ ꯄꯥꯏꯈꯠꯂꯒ ꯑꯩꯒꯤ ꯃꯤꯡ ꯐꯠ ꯀꯧ ꯀꯧꯕ
ꯑꯗꯨꯒꯤ ꯑꯩꯁꯦ ꯑꯁ ꯃꯁꯤ ꯃꯤꯁꯦ ꯍꯥꯏꯅꯩꯁꯦ ꯁꯨꯝ ꯁꯥꯎꯅꯤꯡꯈ꯭ꯔꯦꯕ ꯋꯥ ꯉꯥꯡꯅꯤꯡꯗ꯭ꯔꯦꯕ ꯑꯩꯗꯣ ꯉꯥꯡꯔꯒꯁꯨ ꯀꯅꯥꯔꯔꯣꯏ ꯍꯥꯏꯕ ꯈꯪꯕꯒꯤ
ꯍꯧꯖꯤꯛꯇꯤ ꯍ‌ꯦꯜ ꯍꯜꯂꯣꯒ ꯍꯥꯏꯔꯔꯣꯏꯁꯦ ꯀꯩꯅꯣ ꯃꯩꯇꯩꯂꯣꯟꯗ ꯑꯣꯏ ꯉꯥꯡꯉꯁꯦ ꯀꯩꯅꯣ ꯀꯩ ꯀꯧꯋꯦ ꯃꯩꯇꯩ ꯂꯣꯟꯗ ꯀꯃꯥꯏ ꯍꯥꯏꯅꯤ
ꯑꯥ ꯇꯥꯔꯤꯕ꯭ꯔꯣ ꯑꯦ
ꯁꯤꯁꯤꯁ ꯇꯥꯔꯤꯕ꯭ꯔꯣ ꯁꯤꯁꯤꯁ
ꯃꯤ ꯇꯥꯔ ꯃꯤ ꯑꯇꯣꯞꯄ ꯇꯥꯔꯤꯕ ꯁꯤꯡꯗꯤ ꯅꯥꯀꯣꯡ ꯏ ꯇꯥꯕ ꯌꯥꯎꯅꯤꯌꯦ
ꯑꯩꯈꯣꯏ ꯑꯩꯈꯣꯏ ꯃꯅꯥꯛꯇ ꯂꯩꯕꯁꯦ ꯂꯣꯏ ꯈꯤꯈ꯭ꯔꯕꯅꯦ ꯋꯥꯈꯜ ꯋꯥꯈꯜ ꯑꯃꯗ ꯋꯥꯔꯤ ꯁꯥꯔ ꯂꯩꯔꯦꯅꯀꯣ
ꯑꯥ ꯃꯄꯥꯟ ꯑꯃꯨꯛ ꯊꯣꯛꯄ ꯉꯥꯡꯕ ꯃꯅꯤꯡ ꯃꯨꯛ ꯊꯣꯛꯄ ꯉꯥꯡꯕ ꯇꯧꯔꯤꯗꯤ
ꯑꯗꫭ ꯉꯁꯥꯏ ꯅꯨꯄꯥ ꯑꯃ ꯑꯩꯅ ꯎꯝ ꯀꯔꯤ ꯀꯔꯤ ꯍꯥꯏꯕ ꯈꯨꯠ ꯊꯨꯝꯕꯥ ꯀꯧꯋꯦ ꯍꯥꯏꯕꯗꯣ
ꯑꯥ
ꯖꯥꯠ ꯖꯥꯠꯅꯦ ꯃꯥꯅ ꯊꯣꯡꯕ ꯈꯨꯗꯤꯡꯒꯤ ꯎꯝ ꯍꯥꯎꯇꯕ ꯂꯩꯇꯦ ꯍꯥꯏꯌꯦꯅꯦ
ꯑꯗꯨꯗꯤ ꯑꯗꯨꯗ ꯋꯥꯔꯤ ꯁꯥꯕꯒꯤ ꯃꯤ ꯑꯦꯛꯁꯄꯤꯔꯤꯌꯦꯟꯁ ꯂꯩꯔꯕ ꯉꯥꯛꯇꯅꯦ ꯍꯣꯏ
ꯍꫭꯏ ꯑꯗꯣ ꯃꯥꯗꯣ ꯍꯦꯟꯅ ꯅꯣꯛꯅꯤꯡꯕ ꯑꯗꯨꯗ ꯉꯔꯥꯡꯁꯦ ꯑꯩꯅ ꯎꯝ ꯅꯨꯄꯥ ꯑꯃ ꯑꯁꯦ ꯀꯔꯤꯅꯣꯗ ꯎꯝ ꯋꯥꯔꯤ ꯁꯥꯅꯤꯡꯕ꯭ꯔꯣ ꯍꯥꯏꯕ ꯑꯩꯗꯤ ꯑꯩꯗꯤ ꯈꯪꯗ꯭ꯔꯦꯕ
ꯎꯝ
ꯃꯥꯗꯣ ꯎꯝ ꯑꯩꯅ ꯀꯥ ꯑꯥ ꯃꯥꯕꯨ ꯇꯣꯉꯥꯟꯅ ꯑꯩꯅ ꯑꯩꯕꯨ ꯁꯥꯕ ꯌꯥꯏꯌꯦꯅ ꯁꯥꯅꯤꯡꯉꯗꯤ ꯍꯥꯏꯕꯅꯦꯕ
ꯎꯝ
ꯑꯗꯨꯒ ꯃꯥꯁꯦ ꯌꯥꯝ ꯅꯣꯛꯈ꯭ꯔꯦ ꯀ꯭ꯔꯤꯒ꯭ꯔꯥ ꯈꯪꯗꯦ ꯃꯥꯗꯤ ꯑꯩꯕꯨ ꯈꯪꯕ ꯈꯪꯕ꯭ꯔꯥ ꯑꯗꯨꯝ ꯅꯣꯛꯂꯒ ꯂꯩꯕ ꯑꯩꯅ ꯀꯔꯤ ꯇꯧꯕ꯭ꯔꯥ ꯅꯪ ꯍꯥꯏꯔꯒ ꯅꯪ ꯑꯩꯕꯨ ꯈꯪꯗꯕ꯭ꯔꯥ ꯍꯥꯏꯌꯦ ꯑꯩꯅ ꯈꯪꯗꯦ ꯀꯔꯤ ꯀꯅꯥꯔꯥ ꯍꯥꯏꯔꯒ ꯑꯩꯗꯤ ꯅꯪꯕꯨ ꯈꯪꯉꯤ ꯏꯕꯥꯅꯤ ꯊꯥꯏꯅ ꯅꯪ ꯑ ꯀꯔꯤꯅꯣ ꯃꯇꯝꯗ ꯄꯩꯁꯥ ꯑꯩꯈꯣꯏꯒꯤ ꯑ ꯀꯔꯤꯅꯣ ꯂꯥꯏꯔꯤꯛ ꯇꯝꯕꯒꯤ ꯄꯩꯁꯥ ꯆꯪꯕꯗꯣ ꯑꯗꯨꯒꯤ ꯃꯇꯝꯗ ꯑꯩꯈꯣꯏ ꯊꯕꯛ ꯄꯥꯏꯔꯝꯃꯤꯅ ꯑꯗꯨ ꯃꯇꯝ ꯑꯗ ꯃꯥꯒꯤꯁꯨ ꯆꯪꯗꯕꯤꯒꯤ ꯑꯩꯕꯨ ꯍꯪꯔꯒ ꯑꯗꯨꯝ ꯋꯥꯔꯤ ꯁꯥꯔꯝꯕ ꯃꯥꯜꯂꯦ ꯑꯩꯗꯤ ꯈꯪꯗ꯭ꯔꯦꯕ
ꯎꯝ
ꯑꯗꯨꯒꯤ ꯃꯥꯗꯤ ꯑꯗꯨꯝ ꯅꯣꯛꯄ ꯑꯗꯨ ꯃꯥꯅ ꯅꯪ ꯎꯝ ꯑꯁ ꯑꯁꯤꯃꯨꯛ ꯌꯥꯝꯅ ꯃꯤꯕꯨ꯫ ꯋꯥꯔꯤ ꯁꯥꯔꯛꯄꯁꯦ ꯅꯪ ꯅꯪꯒ ꯑꯍꯥꯟꯕꯅꯦ ꯌꯥꯝꯅ ꯏꯟꯇꯔꯦꯁ ꯂꯩꯅ ꯁꯥꯕꯁꯦ ꯍꯥꯏꯕ ꯑꯩꯅ ꯑꯩꯗꯤ ꯑꯁ ꯅꯣꯛꯄꯁꯤꯗ ꯅꯣꯛꯄꯗ ꯃꯥꯗꯤ ꯑꯩꯗꯣ ꯑꯗꯨꯃꯥꯏꯅ ꯋꯥꯠ ꯄꯪꯉꯥꯡ ꯉꯥꯡꯒꯅꯤ ꯍꯥꯏꯕ ꯃꯥꯗꯣ ꯊꯥꯖꯗꯕ ꯑꯗꯨꯗꯤ ꯑꯩꯈꯣꯏ ꯊꯕꯛ ꯄꯥꯏꯔꯤꯉꯩꯗꯗꯤ ꯂꯦꯝꯕ ꯁꯥꯗ꯭ꯔꯥ ꯑꯩꯈꯣꯏꯗꯣ ꯌꯥꯝ ꯌꯥꯝ ꯈꯪꯕ ꯁꯥꯔꯒ ꯍꯣꯏ ꯍꯣꯏ ꯑꯗꯨ ꯑꯩꯅꯗꯤ ꯄꯪꯉꯥꯡ ꯍꫭꯏ ꯍꯧꯖꯤꯀꯤ ꯋꯥ ꯄꯪꯉꯥꯡ ꯉꯥꯡꯕꯒꯤ ꯃꯗꫭ ꯉꯛꯄꯅ ꯂꯣꯏꯔꯦ ꯍꯥꯏꯌꯦ
ꯑ ꯌꯥꯏ ꯌꯥꯏ ꯑꯗꫭ ꯍꯧꯖꯤꯛꯀꯥꯟꯗꯤ ꯋꯥ ꯁꯨ ꯌꯥꯝꯅ ꯉꯥꯡꯈ꯭ꯔꯦꯗꯅ ꯍꯧꯖꯤꯛꯀꯥꯟꯗꯤ ꯀꯩꯅꯣ ꯋꯥꯔꯤꯁꯨ ꯌꯥꯝ ꯁꯥꯔꯦ ꯃꯤ ꯑꯗꯣ ꯑꯝ ꯈ꯭ꯋꯥꯏꯗꯒꯤ ꯉꯥꯡꯕ ꯅꯨꯡꯉꯥꯏꯕ ꯇꯥꯏꯞꯁꯦ ꯀꯔꯝꯕꯅꯣ ꯑꯣꯏ
ꯁꯨꯝ ꯊꯦꯡꯅꯔꯛꯄ ꯀꯥꯟꯗ ꯂꯩꯗꯅ ꯃꯤꯁꯦ
ꯍꯣꯏ ꯍꯣꯏ ꯑ ꯂꯩꯌꯦꯅ ꯑ
ꯃꯤ ꯑꯃꯅ ꯑꯗꯨꯝ ꯃꯔꯝ ꯑꯃ ꯋꯥꯉꯥꯡ ꯑꯩꯅ ꯋꯥꯔꯤ ꯁꯥꯅꯤꯡꯉꯥꯏ ꯃꯔꯝ ꯑꯃ ꯑꯗꯨꯝ ꯄꯤꯕꯗꯣ ꯑꯗꯨꯗꯒꯤ ꯑꯗꯨ ꯑꯗꯨ ꯃꯔꯝꯗꯒꯤ ꯑꯩꯅ ꯑꯗꯨꯝ ꯑꯩꯒꯤ ꯋꯥꯔꯤꯒ ꯁꯝꯅꯔꯒ ꯑꯩꯒ ꯑꯩꯅ ꯐꯥ ꯑꯝ ꯊꯦꯡꯅꯈꯤꯕ ꯃꯥꯅ ꯉꯥꯡꯕꯗꯨꯒ ꯃꯔꯤ ꯂꯩꯅꯕ ꯑꯩꯅ ꯊꯦꯡꯅꯈꯤꯕ ꯋꯥꯔꯤꯒ ꯑꯗꯨꯝ ꯁꯥꯔꯒ ꯑꯗꯨꯝ ꯆꯠ ꯈꯤꯕꯃꯇꯝ ꯈꯪꯍꯧꯗꯕꯗꯣ
ꯎꯝ
ꯑꯗꯩ ꯋꯥꯔꯤꯁꯦ ꯋꯥꯔꯤꯁꯦ ꯌꯥꯝ ꯂꯩꯌꯦꯕ ꯑꯩꯈꯣꯏ ꯆꯍꯤ ꯀꯨꯟ ꯃꯔꯤ ꯍꯤꯡꯂꯛꯄꯁꯦ ꯋꯥꯔꯤ ꯋꯥꯔꯤ ꯋꯥꯅ ꯊꯜꯂꯤꯕꯅꯦꯕ ꯅꯨꯡꯇꯤꯒꯤ ꯋꯥꯔꯤ ꯂꯩꯔꯤꯕꯅꯦꯕ ꯑꯗꯨ ꯎꯝ ꯑꯩꯈꯣꯏꯗꯤ ꯑꯗꯨꯝ ꯋꯥꯠ ꯃꯔꯤ ꯂꯩꯅꯕ ꯋꯥꯍꯩ ꯑꯃ ꯍꯥꯏꯗꯣꯛꯇ꯭ꯔꯗꯤ ꯅꯤꯡꯁꯤꯡꯗꯦꯅ ꯍꯧꯖꯤꯛ ꯑꯩꯅ ꯀꯔꯤꯅ‌ꯣ ꯍꯣꯏ ꯍꯣꯏ ꯑꯗꯨ ꯈꯨꯗꯝ ꯑꯣꯏꯅ ꯍꯥꯏꯒꯅꯦ ꯑꯦꯁ ꯈꯨꯗꯝ ꯈꯨꯗꯝ ꯑꯣꯏꯅ ꯏꯟꯁꯥꯡ ꯏꯟꯁꯥꯡ ꯅꯥꯄꯤ
ꯑꯦ ꯑꯩ ꯑꯇꯩ ꯂꯣꯟ ꯂꯣꯏ ꯀꯥꯎꯔꯛꯀꯅꯤꯀꯣ
ꯈꯨꯗꯝ ꯈꯨꯗꯝ ꯑꯣꯏꯅ ꯎꯝ ꯏꯟꯁꯥꯡ ꯅꯥꯄꯤꯟꯁꯥꯡ ꯏꯟꯁꯥꯡ ꯅꯥꯄꯤ ꯃꯃꯤꯡ ꯑꯃ ꯍꯥꯏꯕ ꯃꯇꯝꯗ ꯑꯗꯨꯒꯤ ꯅꯥꯄꯤ ꯑꯗꯨꯒꯤ ꯏꯟꯁꯥꯡꯒꯤ ꯃꯔꯝ ꯑꯗꯨꯝ ꯉꯥꯡꯅ ꯆꯠꯂꯦꯕ ꯑꯩꯗꯤ ꯑꯗꯨꯒꯤ ꯃꯤ ꯑꯃꯅ ꯎꯝ ꯑꯗꯨꯝ ꯋꯥ ꯑꯃ ꯍꯧꯗꯣꯛꯄ ꯃꯇꯝꯗ ꯑꯩꯅ ꯋꯥꯔꯤ ꯉꯥꯡꯅꯤꯉꯥꯏ ꯂꯩꯔꯤꯗꯤ ꯑꯗꯨꯅ ꯑꯗꯨꯝ ꯅꯨꯡꯉꯥꯏꯌꯦ ꯑꯗꯨ ꯅꯠꯇ꯭ꯔꯒ ꯍꯥꯡꯕ ꯀꯣꯏꯁꯟꯗꯨ ꯈꯛ ꯍꯪꯕ ꯋꯥꯍꯪꯗꯨ ꯈꯛ ꯑꯗꯨꯝ ꯄꯤꯕ ꯄꯥꯎꯈꯨꯝ ꯄꯤꯕ ꯑꯗꯨꯝ ꯇꯧꯔꯗꯤ ꯂꯩꯇꯦꯕ ꯋꯥꯔꯤ
ꯍꯣꯏ ꯍꯣꯏ ꯆꯨꯝꯃꯤꯅꯤ
ꯑ ꯑꯗꯨ ꯅꯪꯁꯨ ꯄꯥꯎꯇꯥꯛ ꯂꯧꯍꯧꯒ ꯗꯧꯕ ꯑꯦꯁ
ꯍꯥꯏꯕꯗꯤ ꯍꯧꯖꯤꯛꯁꯦ ꯑꯦꯛꯁꯄꯤꯔꯤꯌꯦꯟꯁꯁꯦ ꯅꯣꯏꯒꯨꯝꯕꯗꯒꯤ ꯈꯔ ꯍꯪꯗꯗꯤ ꯌꯥꯗ꯭ꯔꯦꯗꯅ
ꯎꯝ ꯉꯥꯡꯂꯒꯦꯅ ꯂꯩꯔꯤꯕꯅꯤ ꯑꯩꯈꯣꯏꯗꯤ
ꯍꯣꯏ ꯑꯗꯨ ꯐꯔꯦꯅꯦ ꯑꯗꯨꯗꯤ ꯑꯦꯛꯖꯥꯝꯄꯜꯁꯦ ꯍꯧꯖꯤꯛ ꯈ꯭ꯋꯥꯏꯗꯒꯤ ꯐꯖꯕ ꯁꯥꯊꯤꯕ ꯀꯣ ꯌꯥꯔꯕ ꯄꯔꯐꯦꯛ ꯇꯥꯕ ꯃꯤ ꯑꯃ ꯂꯩꯔꯦ ꯍꯥꯏꯔꯁꯦꯕ
ꯍꯣꯏ ꯍꯣꯏ
ꯑꯗꯣ ꯃꯉꯣꯟꯗ ꯈꯔ ꯉꯥꯎꯊꯍꯟꯒꯦ ꯍꯥꯏꯔꯗꯤ ꯀꯃꯥꯏꯅ ꯇꯧꯕ ꯇꯥꯔꯦ ꯀꯔꯦꯛꯇꯔꯁꯗꯒꯤ ꯋꯥ ꯉꯥꯡꯕꯗꯒꯤ ꯀꯔꯝꯕ ꯃꯑꯣꯡꯗ ꯁꯦꯝꯗꯣꯛꯑꯗꯤ ꯈ꯭ꯋꯥꯏꯗꯒꯤ ꯌꯥꯅꯤ ꯈꯜꯂꯤꯁꯖꯦꯁꯟ
ꯉꯥꯎꯊꯥꯍꯟꯕ ꯍꯥꯏꯕ
ꯍꯣꯏ ꯈꯔ ꯏꯝꯄ꯭ꯔꯦꯁ ꯇꯧꯍꯟꯕꯒ ꯍꯥꯏꯕꯗꯣ
ꯑꯣ ꯑꯣ ꯃꯥ ꯃꯥ ꯃꯥꯒꯤ ꯄꯨꯛꯅꯤꯡ ꯆꯤꯡꯁꯤꯟꯕ ꯍꯥꯏꯕ ꯇꯥꯔꯦ ꯑꯗꯨ
ꯑꯥꯥꯥ ꯑꯥ ꯃꯩꯇꯩ ꯂꯣꯟꯗ ꯄꯨꯛꯅꯤꯡ ꯆꯤꯡꯁꯤꯟꯕ
ꯄꯨꯛꯅꯤꯡ ꯆꯤꯡꯁꯤꯟꯕ ꯍꯥꯏꯕꯗꯤ ꯃꯥꯅ ꯃꯥꯅ ꯄꯥꯝꯕ ꯃꯕꯨ ꯋꯥ ꯃꯥꯕꯨ ꯑ ꯀꯔꯤꯅꯣ ꯇꯧꯗ꯭ꯔꯤꯉꯩꯗ ꯄꯥꯎ ꯐꯥꯎꯅꯗ꯭ꯔꯤꯉꯩꯗ ꯃꯥ ꯃꯥꯁꯤ ꯀꯔꯤꯗ ꯎꯝ ꯀꯔꯤ ꯍꯥꯏꯒꯅꯤ ꯃꯥꯁꯦ ꯀꯔꯤꯗ ꯑ ꯄꯨꯛꯅꯤꯡ ꯇꯥꯕ꯭ꯔꯥ ꯊꯋꯥꯏ ꯌꯥꯎꯕ꯭ꯔꯥ ꯀꯣ
ꯎꯝ ꯍꯝ ꯍꯝ
ꯑꯗꯨ ꯑꯗꯨꯒꯨꯝꯕꯗꯣ ꯃꯥ ꯈꯪꯒꯗꯧꯕ ꯃꯤꯁꯦꯀꯣ ꯅꯪꯁꯦ ꯀꯩꯅꯣ ꯆꯥꯅꯤꯡꯉꯦ ꯍꯥꯏꯁꯦ ꯑ ꯁꯧꯒ꯭ꯔꯤ ꯆꯥꯅꯤꯡꯉꯦ ꯍꯥꯏꯔꯁꯦꯕ ꯑꯣ ꯑꯗꯨ ꯑꯗꯨ ꯑꯗꯨꯗ ꯑꯩꯅ ꯑꯩꯈꯣꯏ ꯑꯩꯈꯣꯏꯗ ꯃꯅꯤꯡꯗ ꯁꯧꯒ꯭ꯔꯤ ꯄꯥꯜꯂꯦ ꯀꯣ ꯁꯧꯒ꯭ꯔꯤ ꯈꯔ ꯄꯤꯔꯛꯀꯦ ꯍꯥꯏꯕꯗ ꯄꯣꯠ ꯁꯧꯒ꯭ꯔꯤꯗꯣ ꯀꯔꯤꯅꯣ ꯅꯠꯇꯦꯕ ꯇꯥꯡꯕ ꯄꯣꯠ ꯅꯠꯇꯦꯕ ꯑꯗꯨ ꯑꯣꯏꯁꯨ ꯅꯪ ꯄꯥꯝꯃꯦ ꯍꯥꯏꯕꯗꯨꯇꯣ ꯈꯪꯔꯒ ꯑꯩꯅ ꯁꯧꯒ꯭ꯔꯤ ꯑꯩꯈꯣꯏꯗꯒꯤ ꯈꯔ ꯍꯦꯛꯂꯒ ꯄꯤꯕꯤꯕꯗꯣ ꯑꯗꯨ ꯅꯪ ꯍꯔꯥꯎꯔꯣꯏꯗ꯭ꯔꯥ ꯍꯥꯏꯕ ꯀꯣ ꯑꯗꯨ ꯑꯗꯨꯅꯦꯕ ꯑꯗꯨꯃꯥꯏ ꯑꯗꯨꯅ ꯅꯪ ꯃꯤꯗꯨꯅ ꯏꯟꯇꯔꯦꯁ ꯂꯩꯕ ꯄꯣꯠꯇꯣ ꯍꯥꯟꯅ ꯈꯪꯒꯗꯧꯕ
ꯎꯝ ꯎꯝ
ꯑꯩꯒꯤ ꯍꯨꯏꯁꯤꯅ ꯁꯤꯗ ꯈꯣꯡꯕꯅꯀꯣ
ꯑꯗꯨꯗꯤ ꯍꯥꯟꯅ ꯄꯨꯟꯕ ꯑꯃ ꯆꯪꯉꯤꯅꯦ
ꯄꯨꯟꯕ ꯑꯃ ꯆꯪꯉꯕꯅꯦ ꯍꯣꯏ ꯃꯤꯁꯦ ꯎꯝ ꯄꯨꯛꯅꯤꯡ ꯆꯤꯡꯁꯤꯟꯒꯦ ꯍꯥꯏꯔꯗꯤ ꯃꯇꯝ ꯆꯪꯉꯦ ꯑꯗꯨꯒꯥ ꯍꯣꯠꯅꯕ ꯆꯪꯉꯦ
ꯎꯝ ꯎꯝ ꯎꯝ ꯁꯤꯒꯨꯝꯕ ꯁꯦ ꯈꯔ ꯈꯪꯗꯕ ꯌꯥꯗꯦꯅꯦ
ꯑꯗꯨꯅꯦ ꯎꯝ ꯃꯤ ꯃꯤꯗ ꯑꯩꯈꯣꯏꯅ ꯄꯥꯝꯕ ꯃꯤ ꯒꯨꯝꯕꯗ ꯈꯛ ꯅꯠꯇꯦ ꯑꯁꯤꯁꯦ ꯅꯪꯒꯤ ꯀꯥꯟꯅꯕ ꯑꯃ ꯂꯧꯍꯧꯒꯦ ꯅꯪꯒꯤ ꯃꯒꯤ ꯄꯨꯛꯅꯤꯡ ꯃꯥꯒꯤ ꯄꯨꯛꯅꯤꯡ ꯆꯤꯡꯁꯤꯟꯕꯁꯦꯅꯒꯤꯗꯃꯛ ꯀꯥꯟꯅꯕ ꯅꯠꯇ
ꯎꯝ ꯎꯝ
ꯎꯝ ꯑꯗꯨꯅꯦ ꯃꯤ ꯂꯣꯏꯅꯃꯛꯁꯦ ꯀꯟꯅꯕ ꯑꯃ ꯂꯧꯒꯦ ꯍꯥꯏꯔꯗꯤ ꯍꯔꯥꯎꯍꯟꯕꯗꯣ ꯑꯗꯨꯅꯦ ꯅꯝꯕꯔ ꯋꯥꯟ ꯑꯗꯨꯒꯤ ꯃꯤꯕꯨ ꯍꯔꯥꯎ ꯍꯟꯕ
ꯎꯝ ꯎꯝ
ꯑꯗꯣ ꯊꯤ ꯊꯤꯅ ꯋꯥ ꯉꯥꯡꯕꯗꯤ ꯑꯗꯨꯒꯤ ꯑꯗꯨꯒꯤ ꯃꯤꯗꯣ ꯅꯪꯒꯤ ꯋꯥ ꯇꯥꯅꯤꯡꯒꯦꯔꯥ ꯇꯥꯅꯤꯡ ꯔꯣꯏꯕ
ꯍꯣꯏ ꯍꯣꯏ ꯆꯨꯝꯃꯤꯅꯦ
ꯑꯩꯈꯣꯏꯅ ꯑꯩꯈꯣꯏꯅ ꯀꯔꯤ ꯍꯥꯏꯔꯗꯤ ꯑꯆꯥꯎ ꯑꯁꯥꯡ ꯁꯤꯡ ꯊꯦꯡꯅꯕ ꯊꯦꯡꯅ ꯅꯤꯡꯉꯦ ꯍꯥꯏꯔꯤꯁꯦ ꯑꯗꯨ ꯊꯦꯡꯅꯕ ꯆꯠꯄꯅꯤꯗꯅ ꯃꯈꯣꯏꯒꯤ ꯄꯣꯠ ꯆꯥꯎꯕ꯭ꯔꯥ ꯄꯤꯛꯄ꯭ꯔꯥ ꯈꯔ ꯄꯤꯔꯒ ꯃꯥ ꯃꯥꯕꯨ ꯄꯨꯅꯤꯡ ꯄꯦꯟꯍꯜ ꯂꯒ ꯋꯥꯔꯤ ꯁꯥꯗ꯭ꯔꯣ
ꯍꯣꯏ ꯍꯣꯏ ꯍꯣꯏꯅꯦ ꯊꯥꯏꯅ ꯗꯨꯅꯦ ꯁꯪꯒꯦ ꯌꯥꯝ ꯆꯠꯂꯛ ꯄꯅꯤꯅ ꯑꯗꯨ ꯑꯦꯛꯁꯄꯤꯔꯤꯌꯦꯟꯁꯇꯣ ꯎꯝ
ꯑꯁꯤꯁꯦ ꯑꯆꯧ ꯑꯁꯥꯡ ꯁꯤꯡ ꯎꯅꯕꯗ ꯈꯛ ꯅꯠꯇꯕꯅꯤ ꯑꯁꯤ ꯑꯁꯤꯁꯦ ꯗꯔꯀꯥꯔ ꯂꯩꯕꯁꯦ
ꯎꯝ ꯍꯩꯌꯦꯟꯋꯥꯏ ꯍꯦꯔꯣ ꯍꯦꯔꯣꯏꯟ ꯒꯨꯝꯕ ꯊꯤꯕ ꯃꯇꯝꯗ ꯀꯣ
ꯑꯗꯨꯅꯦ ꯑꯁ ꯃꯐꯝ ꯃꯥ ꯃꯐꯝ ꯂꯣꯏꯅꯃꯛꯇ ꯑꯁꯤꯒꯤ ꯃꯑꯣꯡꯗꯤ ꯀꯔꯤꯅꯣ ꯁꯤꯖꯤꯟ ꯅꯒꯗꯧꯕꯅꯦ
ꯎꯝ ꯍꯣꯏꯅꯦ ꯑꯩꯈꯣꯏꯁꯦ ꯀꯣꯂꯦꯖꯀ ꯀꯥꯔꯛꯏꯕꯅꯦ ꯑꯗꯣ ꯀꯩꯅꯣ ꯌꯥꯝꯅ ꯂꯥꯟꯈ꯭ꯔꯦꯗꯅꯥ ꯀꯣ ꯈ꯭ꯋꯥꯏꯗꯒꯤ ꯌꯥꯕ ꯌꯥꯕꯁꯨ ꯌꯥꯝ ꯊꯦꯡꯅꯩꯗꯅ ꯌꯥꯕ ꯍꯥꯏ ꯕꯗꯤ ꯈꯔ ꯇꯣꯉꯥꯟ ꯅꯩꯕ ꯁꯤ ꯍꯥꯏꯕ ꯂꯩꯗꯅ ꯑꯗꯨ ꯃꯌꯥꯝꯁꯨ ꯊꯦꯡꯅꯔꯗꯕ ꯅꯠꯇꯦ ꯗꯅꯥ ꯑ ꯍꯣꯏ ꯍꯣꯏ ꯍꯣꯏ ꯑꯗꯣ ꯁꯨꯝ ꯂꯥꯜꯂ ꯂꯥꯜꯂ ꯆꯠꯈ꯭ꯔ ꯕꯅꯦꯕ ꯑꯩꯈꯣꯏ ꯃꯌꯥꯝꯁꯦ ꯑꯗꯨ ꯃꯤꯅ ꯕꯨꯛ ꯇꯧꯔ ꯇꯧꯔ ꯂꯣꯏ ꯆꯠꯈ꯭ꯔ ꯕꯅꯦꯕ
ꯍꯣꯏ
ꯍꯣꯏꯅꯦ ꯁꯤꯒꯨꯝꯕꯁꯦ ꯑꯈꯣꯏ ꯑꯦꯄ꯭ꯂꯥꯏ ꯇꯧꯕ ꯍꯩꯍꯧꯗꯕꯩꯅꯤꯅꯦ
ꯌꯥꯝ ꯐꯥꯎꯔꯤ ꯕꯅꯤꯗ ꯀꯔꯤ ꯀꯔꯤ ꯑꯗꯨꯒꯀꯣ ꯑꯩꯅ ꯍꯥꯏꯒꯦ ꯅꯪꯒꯤꯗ ꯇꯝꯗꯕ ꯃꯤ ꯑꯣꯏ ꯔꯗꯤ ꯅꯪꯒꯤ ꯗꯃꯛ ꯀꯥꯟꯅꯔꯣꯏ ꯍꯥꯏꯕ ꯃꯤ ꯑꯣꯏꯔꯗꯤ ꯀꯣ ꯑꯣꯏꯔꯗꯤ ꯅꯪꯅꯥ ꯀꯌꯥꯃꯨꯛ ꯍꯣꯠꯅ ꯔꯁꯨ ꯑꯣꯏꯗꯕꯅꯦ ꯀꯣ ꯉꯥꯏꯍꯥꯛꯀꯤ ꯂꯌꯦꯅ ꯉꯥꯏꯍꯥꯛ ꯇꯗꯤ ꯍꯔꯥꯎꯔꯝꯕ ꯌꯥꯏꯌꯦ ꯀꯣ ꯑꯗꯨꯕꯨ ꯃꯇꯝ ꯀꯨꯏꯅ ꯆꯠꯇ ꯕꯅꯦ
ꯎꯝ ꯎꯝ ꯎꯝ
ꯑꯁꯤꯗꯤ ꯑꯩ ꯑꯩ ꯑꯣꯖꯥ ꯑꯣꯏꯔꯕꯅꯦ ꯁꯤꯒꯤ ꯃꯇꯥꯡ ꯗꯗꯤ
ꯑꯆꯥ ꯌꯦꯡꯅꯦ ꯁꯤꯒꯨꯝꯕꯁꯦ ꯑꯁ ꯈꯔ ꯉꯟꯅ ꯍꯥꯏꯔꯛꯄ ꯌꯥꯗꯔꯥꯕ ꯑꯗꯨ
ꯑꯗꯨ ꯑꯗꯨ ꯑꯗꯨ ꯅꯪ ꯍꯪꯔꯗꯤ ꯅꯪꯒꯤꯁꯨ ꯑꯃꯒ ꯌꯦꯡꯕ ꯌꯥꯕ ꯃꯤ ꯁꯤꯃꯗꯤ ꯌꯥꯏꯌꯦ ꯍꯥꯏꯕ ꯃꯤ ꯑꯃ ꯂꯩꯔꯕꯒꯤ ꯑꯣꯏꯔꯝ ꯒꯅꯤꯅꯦ ꯑꯗꯣ
ꯍꯣꯏꯅꯦ ꯑꯁ ꯑꯗꯨꯒꯨꯝꯕ ꯃꯌꯥꯝ ꯂꯥꯟ ꯈ꯭ꯔꯕꯅꯦ ꯑꯃꯈꯛꯇꯪꯒ ꯅꯠꯇ꯭ꯔꯕꯅꯤꯅꯦ ꯃꯊꯪ ꯃꯊꯪ ꯂꯥꯟꯊꯔ ꯍꯣꯔꯝꯅꯤꯅꯦ
ꯑꯗꯨ ꯑꯗꯨ ꯅꯩꯅꯗꯤ ꯈꯪꯍꯧꯗꯕ ꯒꯤꯅꯦꯕ ꯑꯗꯨꯅꯤ ꯑꯩꯗꯤ ꯑꯩꯗꯤ ꯎꯕ ꯈꯨꯗꯤꯡꯒꯤ ꯀꯧꯔꯒ ꯇꯧ ꯀꯔꯤ ꯀꯔꯤ ꯇꯧꯔꯒ ꯅꯣꯏꯕꯨ ꯑꯗꯨ ꯁꯣꯔꯣꯛꯇ ꯎꯔꯨꯁꯨ ꯀꯧꯋꯦ ꯅꯣꯏꯗꯤ ꯎꯗꯕ ꯒꯨꯝꯅ ꯆꯠꯂꯦꯕ ꯑꯗꯨꯗꯤ ꯀꯗꯥꯏꯗꯒꯤ ꯀꯅꯥꯕ ꯐꯪꯒꯤꯔꯣ
ꯑꯩ ꯎꯗꯕ ꯒꯨꯝꯕ ꯐꯥꯎꯗꯤ ꯆꯠꯇꯦꯗ ꯅꯪꯁꯨ
ꯎ ꯑꯩꯅ ꯈꯣꯡꯅ ꯆꯠꯂꯦ ꯑꯩꯗꯤ ꯈꯔ ꯇꯞꯔꯤꯅꯦ ꯅꯪꯗꯤ ꯒꯥꯔꯤ ꯊꯧꯔ ꯆꯠꯂꯤꯕꯅꯦ ꯅ ꯒꯥꯔꯤ ꯊꯧꯕꯒ ꯈꯣꯡꯖꯕ ꯀꯅꯥ ꯊꯨꯕ꯭ꯔꯣ ꯑꯩꯗꯤ ꯇꯞ ꯇꯞꯅ ꯑꯗꯨꯝ ꯑꯥꯗꯒꯤ ꯎꯅꯔꯒ ꯀꯧꯔꯁꯨ ꯑꯗꯨꯝ ꯋꯥꯔꯤ ꯑꯃꯗꯤ ꯋꯥꯍ ꯀꯔꯤ ꯋꯥꯍ ꯋꯥꯍꯩ ꯄꯔꯦꯡ ꯑꯃꯗꯤ ꯉꯥꯡꯕ ꯌꯥꯈꯤꯅꯤꯕ ꯅꯪꯗꯤ ꯀꯔꯤ ꯊꯧꯕꯗꯣ ꯑꯣꯏ ꯍꯥꯏꯔꯒ ꯂꯣꯏꯔꯦꯕ
ꯍꯣꯏꯅꯦꯁ ꯑꯗꯩ ꯈꯣꯡꯅ ꯈꯔ ꯈꯔ ꯈꯔ ꯌꯥꯝ ꯆꯠꯄ ꯗꯔꯀꯥꯔ ꯑꯣꯏꯔꯤꯅꯦ ꯑꯗꯨꯗꯤ
ꯑꯗꯨꯗꯤ ꯈꯣꯡꯅ ꯆꯠꯂꯣ ꯍꯥꯏꯕꯗꯣ ꯎꯝ
ꯑꯗꯨꯅꯦꯕ ꯁꯤꯒꯨꯝꯕ ꯑꯦꯛꯁꯄꯤꯔꯌꯦꯦꯟꯁꯁꯦ ꯑꯩꯈꯣꯏ ꯂꯩꯍꯧꯗꯕꯦ ꯌꯦꯡꯉꯣꯅꯦ
ꯑꯁꯤꯁꯦ ꯀꯔꯤꯗ ꯍꯥꯏꯒꯅꯤ ꯑ ꯑꯩꯈꯣꯏꯒꯤ ꯀꯔꯤꯅꯣꯗ ꯍꯥꯏꯁꯦ ꯍꯥꯏꯔꯗꯤ ꯕꯤꯒ꯭ꯌꯥꯟ ꯕꯤꯒ꯭ꯌꯥꯟꯁꯦ ꯂꯣꯏꯅꯃꯛ ꯕꯤꯒ꯭ꯌꯥꯟꯁꯦ ꯂꯣꯏꯅꯃꯛ ꯁꯤꯖꯤꯟꯅꯔꯛꯄꯅꯦ
ꯎꯝ ꯎꯝ
ꯄꯥꯜꯂꯛꯀꯦꯗꯧꯕ ꯐꯣꯔꯃꯨꯂꯥꯗꯣ
ꯎ ꯍꯣꯏꯅꯦ ꯁꯤꯒꯨꯝꯕ ꯐꯣꯔꯃꯨꯂꯥ ꯃꯌꯥꯝꯁꯦ ꯑꯩꯈꯣꯏ ꯄꯥꯟꯍꯧꯗꯕꯒꯤꯀꯣ ꯀꯣꯂꯦꯖ ꯀꯥꯕꯒꯁꯤꯦ ꯌꯥꯝ ꯊꯦꯡꯅꯈ꯭ꯔꯕꯖꯥꯠꯅꯦꯕ ꯁꯤꯐꯥꯎꯗꯤ ꯅꯩꯔꯦꯍꯦꯒ ꯍꯥꯏꯕ ꯀꯗꯥꯏ ꯂ ꯒꯨꯔꯨ ꯑꯃꯠꯇ ꯊꯦꯡꯅꯗꯕꯒꯤꯀꯣ ꯑꯩꯈꯣꯏꯁꯦ ꯑꯦꯛꯁꯄꯤꯔꯟꯁ ꯂꯩꯍꯧꯗꯕ ꯍꯥꯏꯕ ꯇꯥꯔꯦꯅꯦ
ꯑꯗꯨꯅꯤ ꯌꯣꯠꯇ ꯌꯣꯠ ꯑꯅꯤ ꯌꯣꯠ ꯑꯅꯤ ꯌꯣꯠ ꯆꯥꯕꯤ ꯍꯥꯏꯕꯗꯣ ꯌꯣ ꯆꯥꯕꯤ ꯑꯅꯤꯗꯣ ꯀꯔꯝꯃꯥꯏꯅ ꯀꯩꯅꯣ ꯇꯧꯋꯦ ꯃꯥꯏꯅ ꯅꯞꯅꯩꯌꯦ ꯃꯥꯟꯅꯗꯕ ꯑꯅꯤ ꯑꯗꯨ ꯑꯗꯨꯒꯨꯝꯕ ꯑꯗꯨꯒꯨꯝꯕ ꯑꯩꯈꯣꯏꯅ ꯂꯥꯏꯔꯤꯛꯇ ꯇꯝꯔꯛꯄꯗꯣ ꯑꯩꯈꯣꯏꯒꯤ ꯅꯨꯡꯇꯤꯒꯤ ꯀꯔꯤꯅꯣꯗ ꯑꯦꯄ꯭ꯂꯥꯏ ꯇꯧꯒꯦꯗꯧꯕ
ꯎꯝ ꯎꯝ ꯃꯊꯪꯗꯗꯤ ꯍꯦꯛ ꯊꯦꯡꯅꯔꯕ ꯁꯣꯏꯗ꯭ꯔꯦ ꯑꯩ ꯅꯉꯣꯟꯗ ꯍꯥꯟꯅ ꯑꯦꯗꯚꯥꯏꯁ ꯂꯧꯗꯕ ꯌꯥꯔꯔꯣꯏ
ꯑꯗꯨꯅꯦ
ꯅꯩꯕ ꯑꯃ ꯊꯦꯡꯅꯗ꯭ꯔꯕ ꯑꯁ ꯍꯦꯛ ꯊꯦꯡꯅꯕꯀꯣ ꯑꯦꯗꯚꯥꯏꯁ ꯂꯧꯊꯔꯅꯤ ꯑꯩꯈꯣꯏꯒꯤ ꯀꯩꯅꯣ ꯀꯣꯂꯦꯖꯇ ꯎꯝ ꯃꯇꯝ ꯑꯃꯗ ꯑꯈꯨꯏ ꯏꯃꯥꯟꯅꯕ ꯈꯔ ꯐꯥꯔꯁ ꯌꯥꯔꯨꯝꯕ ꯀꯥꯕ ꯍꯧꯕ ꯃꯇꯝꯗꯣ ꯅꯨꯄꯥ ꯑꯃꯅ ꯐꯖꯅ ꯉꯥꯎꯊꯕ ꯑꯃ ꯂꯩꯕ꯭ꯔꯕꯅꯦꯕ
ꯎꯝ ꯎꯝ
ꯑꯩꯈꯣꯏ ꯄꯨꯜ ꯄꯨꯟꯕ ꯃꯥꯁꯦ ꯃꯥꯟꯗꯤ ꯑꯩꯈꯣꯏ ꯄꯨꯟꯕꯀꯣ ꯑꯗꯨꯒ ꯃꯥꯁꯦ ꯑꯦꯗꯚꯥꯏꯁ ꯂꯧꯐꯝ ꯈꯪꯗꯕ ꯍꯥꯏꯕ ꯇꯥꯔꯦꯅꯦ ꯃꯥꯁꯦ ꯑꯗꯣ ꯉꯥꯎꯗꯤ ꯉꯥꯎꯊꯔꯕꯅꯦꯕ ꯑꯗꯨ ꯂꯥꯁꯇ ꯑꯉꯥꯡ ꯃꯥꯜꯂꯦꯅ ꯍꯥꯏꯕꯤꯈ꯭ꯔꯕ ꯍꯥꯏ ꯇꯥꯔꯦ ꯑꯗꯨꯅ ꯄꯤꯅ
ꯑꯐ
ꯑ ꯑꯗꯨꯗꯣ ꯑꯦꯗꯚꯥꯏꯁꯇꯣ ꯈꯔ ꯁꯣꯏꯈꯤꯕꯅꯦꯕ ꯑꯗꯨꯗ ꯑꯦꯗꯚꯥꯏꯁ ꯄꯤꯔꯤꯕꯁꯦ ꯑꯩꯒ ꯄꯨꯟꯁꯤꯒꯤ ꯊꯦꯡꯅꯔꯛꯇꯕ ꯏꯁꯥꯐꯥꯎ ꯇ꯭ꯔꯥꯏ ꯇꯧꯗ꯭ꯔꯤꯕꯅ ꯑꯦꯗꯚꯥꯏꯁ ꯄꯤꯊꯔꯕꯅꯤꯅꯀꯣ ꯑꯁ ꯌꯥꯈꯤꯗ꯭ꯔꯕ ꯍꯥꯏ
ꯌꯥꯗꯦ ꯌꯥꯗꯦ ꯑꯁꯤꯒꯤ ꯃꯔꯝꯅ ꯑꯩ ꯉꯁꯥꯏ ꯃꯤ ꯑꯃꯕꯨꯁꯨ ꯍꯥꯏꯕꯅꯦ ꯨ ꯊꯛꯄꯒꯤ ꯃꯔꯝꯗ ꯨꯨ ꯍꯥꯟꯅ ꯊꯛꯈ꯭ꯔꯕ ꯃꯤꯅ ꯒ꯭ꯌꯥꯟ ꯇꯥꯔꯛꯄ ꯃꯇꯝꯗ ꯃꯥꯅꯖꯤꯛ